ꯊꯣꯛꯄꯗꯣ ꯇꯥꯛꯁ ꯊꯣꯛꯄꯗꯣ ꯑꯗꯨꯗꯣ ꯑꯥ ꯑꯩꯅ ꯇꯧꯕꯗ ꯈꯇꯪ ꯊꯣꯛꯄ ꯃꯥꯜꯂꯦ ꯑꯩꯗꯣ ꯎꯂꯦꯅꯥꯗ ꯃꯉꯥꯔꯛ ꯇꯧꯒꯤꯕꯩ ꯑꯩ ꯃꯉꯥ ꯃꯥꯗꯣ ꯃꯉꯥꯔꯛ ꯊꯣꯛꯑꯦꯕ ꯑꯗꯨꯃꯥꯏꯅ
ꯑꯥ ꯑꯥ ꯊꯣꯛꯇꯣꯏꯅꯦ
ꯇꯧꯔꯛꯄꯗꯤ ꯊꯣꯛꯇꯦꯕ
ꯎꯝ ꯃꯣꯏꯗꯣ ꯁꯨꯃꯥꯏꯅꯗꯤ ꯎꯂꯦꯅꯅꯗꯤ ꯁꯨꯃꯥꯏꯅꯗꯤ ꯍꯥꯏꯒꯤꯕꯅꯦꯕ ꯑ ꯅꯪ ꯅ ꯃꯉꯥ ꯇꯧꯈꯤꯕꯒꯤ ꯀꯩꯅꯣ ꯇꯧ ꯗ ꯅꯪꯗꯣ ꯂꯨꯄꯥ ꯆꯧꯉꯥ ꯐꯪꯗꯣꯏꯅꯦꯕ ꯑꯗꯨꯒ ꯍꯥꯏꯗꯤ ꯑꯩꯅ ꯅꯪꯉꯣꯟꯗ ꯇꯧꯔꯛꯄꯒꯤ ꯅꯪꯅ ꯑꯣꯛꯄꯒꯤ ꯅꯪ ꯂꯨꯄꯥ ꯑꯦꯠꯇꯤ ꯐꯪꯗꯣꯏꯅꯦ ꯍꯥꯏꯕꯅꯦꯕ
ꯎꯝ
ꯔꯤꯐꯣꯟ ꯑꯃ ꯃꯝꯒꯤ ꯑꯗꯣ ꯈꯪꯗꯦ ꯃꯣꯏꯗꯣ ꯑꯗꯨꯅ ꯐꯣꯟꯗ ꯀꯥꯞ ꯔꯤꯐꯟ ꯇꯧꯔꯛꯇꯣꯏꯔꯥ ꯀꯃꯥꯏꯅ ꯇꯧꯕꯅꯣꯗꯤ
ꯑꯗꯣ ꯎꯂꯦꯅꯒꯤꯗꯤ ꯂꯨꯄꯥ ꯂꯤꯁꯤꯡ ꯑꯃꯃꯨꯛꯗꯤ ꯐꯪꯉꯦ ꯍꯥꯏꯗꯣ ꯃꯥ ꯀꯣꯜ ꯇꯧ ꯂꯣꯏꯒ꯭ꯔꯦ ꯍꯥꯏ ꯁꯤꯛꯁꯇꯤꯃꯛ ꯊꯥꯔꯇꯤꯃꯛ ꯄꯨꯂꯞ ꯇꯧꯔꯦꯌꯦ
ꯑꯣ ꯃꯥꯒꯤꯗꯤ ꯀꯩꯅꯣ ꯇꯧꯕꯅꯦ ꯑ ꯀꯣꯜ ꯃꯥꯗꯤ ꯃꯤ ꯐꯅꯌꯥꯝ ꯋꯥꯔꯤ ꯁꯥꯟꯅꯔꯔꯕꯅꯦ
ꯎꯝ ꯑꯗꯣ ꯃꯥ ꯄꯩꯁꯥꯗꯣ ꯐꯪꯗꯦꯗ ꯍꯥꯏꯗꯤ ꯀꯣꯜ ꯃꯥꯅ ꯇꯧꯕ ꯈꯨꯗꯤꯡꯒꯤ ꯂꯨꯄꯥ ꯆꯥꯝꯃ ꯆꯥꯝ ꯐꯪꯉꯗꯤ ꯃꯥ ꯗꯣ ꯃꯌꯥꯝ ꯐꯪꯉꯣꯏꯗ꯭ꯔꯣ
ꯑ ꯍꯣꯏ ꯆꯨꯝꯃꯦ
ꯃꯥ ꯂꯨꯄꯥ ꯂꯤꯁꯤꯡ ꯑꯃꯒ ꯌꯥꯡꯈꯩꯃꯨꯛꯇꯪ ꯐꯪꯉꯦ ꯍꯥꯏꯌꯦꯕ
ꯑꯣ ꯑꯩꯗꯣ ꯍꯧꯖꯤꯛ ꯀꯩꯅꯣ ꯇꯧꯋꯦꯕ ꯑꯩꯗꯣ ꯑꯍꯥꯟꯕ ꯀꯣꯜ ꯁꯥꯟꯅꯒꯤꯕꯗꯣ ꯑꯍꯥꯟꯕꯒꯤ ꯃꯉꯥ ꯁꯥꯟꯅꯒꯤꯕꯗꯣ ꯀꯩꯅꯣ ꯇꯧꯒꯤꯌꯦꯕ ꯑꯩꯗꯣ ꯑꯗꯨꯗꯣ ꯈꯔ ꯇꯥꯅꯗꯕ ꯈꯔ ꯌꯥꯟꯗꯕ ꯈꯔ ꯇꯧꯕ ꯑꯗꯨꯝ ꯇꯥꯛꯁꯇꯣ ꯃꯉꯥ ꯑꯗꯨꯝ ꯀꯝꯄ꯭ꯂꯤꯠ ꯑꯣꯏꯒꯤꯕꯗꯣ ꯌꯥꯝ ꯄꯥꯛ ꯁꯥꯟꯅꯗꯕꯤꯗ ꯑꯗꯨꯗꯨꯒꯤ ꯈꯛꯇ ꯂꯨꯄꯥ ꯆꯥꯝꯃꯒ ꯌꯥꯡꯈꯩ ꯈꯛꯇ ꯐꯪꯉꯦꯕ ꯑꯩꯗꯣ
ꯑꯩꯗꯤ ꯍꯧꯖꯤꯛꯐꯥꯎ ꯀꯩꯅꯣ ꯍꯥꯞꯇ꯭ꯔꯤ ꯍꯧꯖꯤꯛꯀꯤ ꯌꯨ ꯄꯤ ꯑꯥꯏ ꯀꯩꯀꯥ ꯇꯧꯕꯗꯣ ꯑꯗꯨ ꯍꯥꯞꯇ꯭ꯔꯤ ꯀꯃꯥꯏꯅ ꯇꯧꯗꯣꯏꯅꯣ ꯈꯪꯗꯦ ꯑꯗꯨ ꯌꯥꯒꯗ꯭ꯔꯣꯗꯨꯝ
ꯌꯥꯅꯤ ꯅꯪ ꯉꯁꯤꯇꯪ ꯁꯥꯟꯅꯕꯩꯅꯦ
ꯎꯝ ꯑꯁ ꯑꯗꯨ ꯍꯌꯦꯡꯒ ꯌꯥꯔꯛꯇ꯭ꯔꯗꯤ ꯑꯩꯗꯤ ꯀꯃꯥꯏ ꯑꯁ ꯃꯥꯡꯖꯔꯦ ꯑꯩꯗꯤ
ꯌꯥꯅꯤ ꯀꯩꯅꯣ ꯍꯌꯦꯡ ꯍꯌꯦꯡ ꯁꯥꯟꯅꯔꯦꯗꯅ ꯍꯌꯦꯡꯒꯨꯝꯕ ꯂꯥꯛꯄ ꯌꯥꯏꯕ ꯕ ꯅꯪꯒꯤꯗꯣ ꯑꯗꯨꯒ ꯍꯌꯦꯡꯖꯨ ꯑꯃꯨꯛ ꯐꯝꯁꯦ ꯍꯌꯦꯡꯗꯨꯗꯣ ꯑꯃꯨꯛ ꯂꯥꯛꯑꯣꯏꯕ ꯑꯗꯨꯝ ꯈꯨꯗꯛꯇ ꯑꯗꯨꯝ ꯅꯣꯡ ꯅꯤ ꯂꯩꯔ ꯍꯣꯏ ꯂꯥꯛꯄꯅꯦ
ꯑꯗꯣ ꯍꯌꯦꯡ ꯅꯪꯗꯤ ꯂꯣꯏꯔꯦ ꯍꯥꯏꯗꯅ ꯑꯗꯣ ꯍꯌꯦꯡ ꯂꯣꯏꯔꯀꯥꯟꯗ ꯑꯗꯨꯝ ꯂꯥꯛ ꯂꯣꯏꯈ꯭ꯔꯁꯨ ꯑꯗꯨꯝ ꯂꯥꯛꯀꯗ꯭ꯔꯥ
ꯂꯥꯛꯀꯅꯤ ꯄꯩꯁꯥꯗꯨꯗꯤ ꯃꯣꯏꯅ ꯑꯩꯈꯣꯏ ꯋꯥꯔꯤ ꯁꯥꯟꯅꯕ ꯀꯩꯒꯨꯝꯕ ꯅꯪꯅ ꯉꯁꯤ ꯁꯥꯟꯅꯈꯤꯕ ꯋꯥꯔꯤꯁꯦ ꯅꯪ ꯄꯩꯁꯥꯗꯣ ꯍꯌꯦꯡ ꯆꯪꯉꯑꯣꯏꯕ ꯅꯣꯡ ꯅꯨꯃꯤꯠ ꯃꯉꯥꯅꯤ ꯇꯔꯨꯛꯅꯤ ꯂꯩꯔꯒ ꯆꯪꯉꯛꯄꯅꯦꯕ
ꯎꯝ ꯑꯁ ꯑꯩꯗꯤ ꯂꯣꯏꯔꯝꯗꯥꯏꯗ ꯂꯣꯏꯔꯝꯗꯥꯏꯗ ꯁꯥꯟꯅꯕ ꯃꯤꯅ ꯑꯃꯨꯛ ꯂꯣꯏ ꯀꯩ ꯀꯥꯟꯗ ꯆꯪꯉꯛꯇ꯭ꯔꯗꯤ ꯏꯃꯩꯃꯥ ꯂꯣꯏ ꯑꯩꯅ ꯄꯩꯁꯥ ꯆꯪꯉꯛꯅꯕ ꯇꯧꯔꯒ ꯑꯩ ꯍꯧꯖꯤꯛꯤꯇꯤ ꯀꯣꯂꯥꯞꯁ ꯇꯥꯔꯦ ꯍꯥꯏꯕ
ꯑꯁ ꯈꯪꯗꯦꯗ ꯑꯩ ꯄꯩꯁꯥ ꯍꯧꯖꯤꯛ ꯑꯩꯉꯣꯟꯗ ꯄꯩꯁꯥ ꯈꯨꯠꯇ ꯂꯩꯏꯁꯦ ꯑꯩ ꯀꯩꯅꯣ ꯈꯛꯇ ꯉꯥꯏꯔꯦꯕ ꯂꯤꯁꯤꯡ ꯑꯅꯤꯒ ꯈꯔ ꯈꯛꯇ ꯉꯥꯏꯔꯦꯕ ꯑꯗꯨꯒꯤ ꯑꯦꯠꯃꯤꯁꯟ ꯇꯧꯕꯒꯤ ꯀꯟꯅ ꯈꯜꯂꯤꯕꯅꯦ
ꯑꯦꯗꯃꯤꯁꯟ ꯇꯧꯕꯩꯗꯨꯁꯨꯅꯦ ꯑꯁ ꯈꯪꯗꯦ ꯑꯩꯗꯤ ꯑꯩꯈꯣꯏ ꯃꯥꯉꯗꯣꯏꯕꯨꯗꯤ ꯇꯧꯔꯅꯤ ꯑꯗꯨ ꯑꯣꯏꯁꯨ ꯑꯗꯨꯝ ꯍꯥꯏꯔ ꯂꯩꯕꯗꯣ ꯑꯩ ꯆꯠꯇꯣꯏꯁꯤꯗꯤꯕꯨꯗꯤ ꯑꯩ ꯏꯁꯥꯟꯅ ꯇꯧ ꯑꯗꯨꯅꯦꯕ ꯗꯣ ꯈꯡꯗꯦ ꯃꯣꯏꯗꯩ ꯁꯨꯝ ꯍꯥꯏꯕꯗꯨꯁꯨ ꯇꯜꯂꯦ
ꯎ
ꯅꯣꯏ ꯍꯟꯇꯛ ꯑꯦꯛꯖꯥꯝꯁꯦ ꯀꯃꯥꯏ ꯀꯃꯥꯏ ꯇꯧꯕ
ꯍꯟꯗꯛꯅ ꯑꯃꯨꯛ ꯃꯃꯥꯡꯒꯤꯗꯅ ꯑꯃꯨꯛ ꯀꯩꯅꯣ ꯇꯧꯋꯦꯕ ꯊ ꯅꯪ ꯉꯛꯀ ꯂꯩꯅꯕꯤ ꯌꯥꯗ ꯕꯤꯗ ꯆꯦꯛꯁꯤꯟꯕꯤꯗꯣ ꯌꯥꯝ ꯊꯤ ꯆꯦꯛꯁꯤꯟꯈꯤ ꯑꯃ ꯐꯔꯁ ꯁꯦꯝꯗꯅ ꯑꯃꯨꯛ ꯑꯗꯣ ꯍꯟꯗꯛꯅ ꯑꯃꯨꯛ ꯑꯩꯈꯣꯏ ꯊꯪꯅꯕꯒ ꯀꯩꯗꯣ ꯈꯔ ꯈꯔ ꯑꯗꯨꯝ ꯍꯪꯅꯕ ꯌꯥ ꯍꯟꯒꯤꯗꯣ ꯇꯧꯋꯦꯕ ꯂꯥꯁ ꯑꯋꯥꯔꯗ
ꯎꯝ
ꯑꯗꯨ ꯅꯨꯡꯥꯏꯦ
ꯑꯁ ꯑꯩꯈꯣꯏꯗꯤꯅꯦ ꯏꯕꯦꯝꯃ ꯈꯪꯗꯦ ꯐꯤꯖꯤꯛꯁ ꯊꯣꯛꯄ ꯅꯨꯃꯤꯠꯁꯤꯅꯅꯦ ꯍꯦꯛꯇ ꯗꯥꯎ ꯌꯥꯗꯕ
ꯑꯣ ꯑꯣꯂꯦꯅꯥꯅ ꯍꯥꯏꯌꯦ ꯌꯦ ꯆꯤꯡꯊꯣꯛꯄ ꯅꯨꯃꯤꯠꯇꯣ ꯃꯥ ꯅꯨꯡꯉꯥꯏꯇꯦꯅ
ꯎꯝ ꯃꯥꯗꯤ ꯈꯔꯕꯨ ꯇꯧꯔꯝꯅꯤ ꯑꯩꯗꯤ ꯎꯝ ꯑꯩꯅꯅꯦ ꯁꯤꯟꯕꯁꯨ ꯍꯦꯛ ꯍꯩꯇꯒꯨꯝ ꯇꯧ ꯑꯩꯅ ꯑꯩꯅ ꯁꯤꯟ ꯑꯩꯅꯕꯨ ꯍꯦꯛ ꯁꯤꯜꯂꯒ ꯑꯗꯨꯝ ꯐꯥꯗꯣꯢꯕ ꯑꯗꯨꯝ ꯐꯥꯗꯣꯏꯕ ꯐꯥꯕ ꯝꯤꯉꯣꯟꯗꯒꯤ ꯑꯗꯨꯝ ꯍꯥꯏꯗꯤ ꯀꯩ ꯍꯥꯏꯅꯤ ꯈꯪꯗꯦ ꯑꯣꯖꯥꯖꯤꯅ ꯍꯦꯛꯇꯅꯦ ꯈꯪꯉꯕ꯭ꯔꯥ ꯅꯪ ꯇꯧꯏꯗꯣ ꯀꯩꯅꯣ ꯇꯔꯒꯅꯦ ꯁꯤꯟꯅꯒꯅꯣꯅ ꯍꯦꯛ ꯇꯧꯔꯛꯄꯤꯗꯣ ꯈꯪꯕꯔꯥ ꯍꯥꯏ ꯇꯧꯔꯛꯄ꯭ꯔꯣ
ꯑꯩꯈꯣꯏꯒꯤꯗ ꯀꯩꯅꯣ ꯊꯣꯛꯄ ꯅꯨꯃꯤꯠꯇꯅꯤꯅꯦ ꯖꯤ ꯊꯣꯛꯄ ꯅꯨꯃꯤꯠꯇ ꯇꯣ ꯑꯣꯢꯔ ꯃꯥꯜꯂꯦ ꯃꯣꯢ ꯑꯝ ꯑꯝ ꯕꯦꯛ ꯀꯥꯡꯒꯨꯅꯦꯕ ꯀꯩ ꯄꯦꯄꯔꯅꯣꯗꯤ ꯈꯪꯗ꯭ꯔꯦꯕ ꯃꯣꯏꯗꯣ ꯑꯗꯣ ꯑꯩꯈꯣꯏꯒꯤ ꯅꯥꯀꯟꯗ ꯄꯨꯂꯞ ꯇꯥꯕ ꯃꯣꯏꯗꯣ ꯑꯗꯨꯒꯤꯗ ꯃꯣꯏ ꯀꯥꯡꯕꯨꯖꯦ ꯑꯥ ꯑꯃꯅ ꯑꯃꯨꯛ ꯅꯣꯠ ꯄꯨꯊꯣꯔꯛ ꯀꯥꯅꯤ ꯕ ꯑꯣ ꯐꯥ ꯑꯗꯣ ꯑꯣꯖꯥ ꯍꯣꯏꯅ ꯄꯨꯊꯣꯔꯛꯀꯅꯣ ꯍꯥꯏꯔ ꯄꯨꯊꯣꯔꯛꯏ ꯇꯧꯔꯒ ꯑꯃꯨꯛ ꯂꯦꯞꯍꯟꯗꯣꯏꯅꯦꯕ ꯑꯃꯖꯦ ꯀꯩ ꯂꯦꯞꯐꯜꯂꯅꯤꯗꯨ ꯒ ꯉꯥꯏꯍꯥꯛꯇꯪ ꯂꯩꯔꯒ ꯑꯃꯨꯛ ꯐꯝꯒ꯭ꯔꯅꯤꯗꯅ ꯃꯥꯖꯦ ꯑꯃꯃꯨꯛ ꯐꯥꯗꯣꯏꯅꯦꯕ ꯃꯣꯏꯗꯅꯅꯦ ꯂꯦꯞꯐꯟꯕꯗ ꯖꯤ ꯏ ꯅꯨꯃꯤꯠ ꯇꯨꯗꯤ
ꯑꯁ ꯁꯞꯖꯦꯛ ꯄꯨꯂꯞꯀ ꯕꯦꯛ ꯆꯥꯕ ꯂꯩꯌꯦ ꯏꯕꯦꯝꯃ
ꯂꯩꯌꯦ ꯂꯩꯌꯦ ꯍꯟꯗꯛꯀꯤ ꯐꯟꯌꯥꯝ ꯆꯥꯏꯌꯦ ꯍꯣꯏ ꯍꯪꯉꯤꯖꯤꯡꯗꯣ ꯑꯗꯨꯝ ꯇꯥꯛꯏꯖꯤꯡ ꯗꯨꯗꯗꯤ ꯑꯗꯨꯝ ꯌꯥꯎꯕꯅꯦꯕ
ꯍꯣꯏ ꯍꯥꯏꯗꯤ ꯄꯥꯁ ꯇꯧꯅꯕ ꯕꯧꯇꯤ ꯑꯗꯨꯝ ꯇꯥꯛꯑꯦꯕꯣ ꯖꯥꯒꯩꯗꯣ ꯍꯥꯏꯗꯤ ꯅꯣꯏꯅꯕꯨ ꯀꯣꯏꯁꯟꯁꯤ ꯅꯣꯏꯅꯕꯨ ꯀꯣꯏꯁꯟ ꯁꯦꯝꯕ ꯑꯣꯏꯔꯣ ꯑꯩꯈꯣꯏꯅꯕꯨ ꯀꯣꯏꯁꯟ ꯁꯦꯝꯕ ꯑꯣꯏꯔꯣ ꯑꯗꯨꯝ ꯈꯔꯪ ꯈꯠ ꯍꯥꯏꯗꯤ ꯕꯠ ꯑꯥꯥ ꯗꯥꯎ ꯌꯥꯕꯩ ꯍꯥꯏꯒꯗ꯭ꯔꯥ ꯈꯤꯇꯪ ꯈꯤꯇꯪꯗꯤ ꯑꯗꯨꯝ ꯆꯥꯟꯅꯩ ꯍꯥꯏꯕ ꯑꯣꯖꯥ ꯑꯃꯒ ꯑꯃꯒ ꯃꯥꯟꯅꯗ꯭ꯔꯁꯨ ꯍꯣꯏ ꯑꯗꯨꯝ ꯐꯪꯉꯤ ꯉꯥꯛꯇꯅꯦ ꯎꯝ ꯑꯣ ꯑꯃꯕꯨ ꯑꯃ ꯆꯥꯕꯕꯨꯗꯤ ꯀꯩꯁꯨ ꯀꯥꯏꯗꯦꯅꯦ ꯆ ꯍꯥꯏꯗꯤ ꯗꯥꯎ ꯑꯣꯖꯥ ꯅꯨꯡꯉꯥꯏꯇꯕꯩ ꯗꯥꯎ ꯌꯥꯗꯕꯩꯅꯦ ꯈꯣꯠꯄꯅꯤ ꯍꯥꯏꯔꯖꯤꯅꯦ
ꯎꯝ ꯄꯨꯂꯞ ꯆꯥꯕꯒ ꯌꯥꯎꯋꯤꯗ ꯍꯟꯗꯛ ꯀꯤꯗꯤ
ꯎꯝ ꯌꯥꯎꯋꯤꯏꯕꯦꯝ ꯐꯅꯥꯝ ꯌꯥꯎꯋꯦ
ꯍꯗꯛꯅ ꯑꯃꯨꯛ ꯏꯍꯦꯟ ꯍꯦꯂꯦ ꯍꯥꯏꯌꯦ ꯕꯦꯛ ꯆꯥꯕꯁꯦ
ꯍꯦꯜꯂꯦ ꯍꯥꯏ ꯎꯝ ꯍꯣꯏ ꯍꯦꯜꯂꯤꯅꯦ ꯏꯁ ꯑꯩꯈꯣꯏ ꯕꯦꯁꯇꯤ ꯏꯕꯦꯝꯃ ꯃꯤ ꯆꯥꯝꯃꯃꯨꯛꯅꯤ ꯆꯥꯏꯗꯣ ꯃꯤ ꯆꯥꯝꯃ ꯌꯥꯡꯈꯩ ꯈꯔ ꯍꯦꯜ ꯂꯩꯕ ꯑꯗ ꯃꯤ ꯆꯥꯃꯨꯛ ꯆꯥꯈꯠꯂꯛꯑꯗꯤ ꯌꯦꯡꯎꯅꯦ ꯑꯔꯠ꯭ꯁꯇꯒꯤꯗꯤ ꯃꯤꯕꯨ ꯌꯥꯝ ꯄꯥꯁ ꯇꯧꯒꯤꯗꯕꯅꯦ
ꯎꯝ ꯑꯥꯔꯠꯁꯇꯒꯤ ꯃꯣꯏ ꯀꯌꯥꯅꯣ ꯌꯥꯝꯗꯕꯅꯤ
ꯍꯥꯏ ꯍꯥꯏꯅ ꯅꯣꯏ ꯈꯔꯕꯨ ꯇꯧꯔꯤ ꯐꯅꯌꯥꯝ ꯁꯥꯏꯟꯁ ꯁꯨꯝꯕꯨ ꯌꯥꯝ ꯌꯥꯝ ꯇꯧꯔꯝꯅꯦ
ꯇꯃꯨꯛ ꯈꯔ ꯍꯦꯜꯂꯦ
ꯎꯝ ꯑꯩꯈꯣꯏꯁꯨ ꯃꯤ ꯅꯤꯄꯥꯟ ꯈꯛꯇꯅꯦ ꯇꯧꯔꯤꯁꯦ
ꯑꯩꯈꯣꯏ ꯑꯣꯖꯥꯅ ꯍꯥꯏꯗꯣꯏꯅꯦ ꯅꯣꯏꯁꯦ ꯑꯩꯈꯣꯏꯒꯤꯁꯤꯅ ꯈꯔꯒ ꯃꯤꯁꯦ ꯌꯥꯝꯃꯝꯕꯒ ꯅꯣꯏꯅꯒ ꯈꯔ ꯍꯩꯕꯒ ꯄꯥꯁꯇꯨꯗꯤ ꯅꯣꯏꯁꯦ ꯇꯧꯖꯔꯤꯕ ꯑꯗꯨ ꯑꯣꯏ ꯇꯔꯁꯨ ꯃꯤ ꯌꯥꯝꯃꯟ ꯅꯤꯅ ꯈꯪꯗ꯭ꯔꯦ ꯀꯃꯥꯏ ꯍꯥꯏꯗꯣꯏꯅꯣ
ꯍꯣꯏ ꯃꯤ ꯌꯥꯝ ꯃꯟ ꯃꯅꯤꯅ ꯅꯣꯏꯅꯁꯨ ꯐꯦꯟ ꯏꯑꯣꯏ ꯑꯣꯏꯕ ꯑꯗꯨꯒ ꯄꯥꯁꯁꯨ ꯏꯇꯧ ꯇꯧꯕ
ꯎꯝ ꯀꯩꯖꯥꯡ ꯊꯣꯡꯒꯤꯅꯣ
ꯏ ꯔꯣꯅꯒꯦ ꯇꯧꯏꯅꯦ ꯑꯈꯣ ꯃꯥꯅꯕꯨꯗꯤ ꯂꯣꯏ ꯐꯨꯠꯂ ꯂꯣꯏꯔꯃ ꯈꯔ ꯃꯇꯦꯡ ꯄꯥꯡꯕꯤꯕ ꯆꯥꯛꯁꯦꯗꯤ ꯊꯣꯡꯗꯦ ꯑꯩꯈꯣꯏ ꯃꯥ ꯑꯗꯨꯝ ꯊꯣꯡꯑꯦꯕ ꯎꯝ ꯑꯩꯗꯤꯅꯦ ꯆꯥꯛ ꯊꯣꯡꯉꯕ ꯈꯨꯠꯁꯦ ꯑꯗꯨꯝ ꯁꯥꯔꯛꯇꯣꯏꯅꯦ
ꯑꯥ
ꯅꯪ ꯀꯅꯥ ꯀꯅꯥ ꯋꯥꯏ ꯁꯤꯅꯔꯒꯦ ꯀꯌꯥꯃꯨꯛꯀ ꯁꯥꯟꯅꯈ꯭ꯔꯒꯦ
ꯑꯩꯗꯣ ꯎꯂꯦꯅꯥꯒ ꯑꯃ ꯁꯥ ꯁꯥꯟꯅꯔꯦ ꯑꯗꯨꯒ ꯅꯍꯥꯟ ꯆꯤ ꯆꯦ ꯑꯃꯒ ꯁꯥꯟꯅꯕ ꯕꯗ ꯑꯩꯅ ꯂꯨꯄꯥ ꯆꯥꯝꯃ ꯌꯥꯡꯈꯩ ꯇꯪ ꯐꯪꯉꯦ ꯍꯤ ꯁꯣꯏꯈꯤꯕ ꯈꯣꯠꯈꯤꯕ ꯇꯥꯗꯕ ꯑꯗꯨꯗꯨꯒ ꯁꯥꯅꯤ
ꯑꯩꯁꯨꯅꯦ ꯑꯩꯁꯨ ꯅꯍꯥꯟ ꯅꯪꯒ ꯑꯃꯨꯛ ꯁꯥꯟꯅꯈꯤꯕꯗꯣ ꯈꯪꯕ꯭ꯔꯥ ꯑꯗꯩꯩ ꯁꯨꯁꯥꯟ ꯁꯥꯟꯅꯗꯔ꯭ꯦ ꯁꯥꯟꯅꯖꯦ ꯁꯥꯟꯅꯗ꯭ꯔꯦ ꯁꯥꯟꯅꯗ꯭ꯔꯦ ꯉꯁꯥꯏ ꯎꯂꯦꯅꯥꯒ ꯇꯪ ꯁꯅꯔꯦ
ꯎꯝ
ꯑꯗꯨꯗꯨꯒꯥ ꯅꯪꯒ ꯍꯧꯖꯤꯛ ꯁꯥꯟꯅꯩꯁꯤꯅꯦ ꯑꯩꯅ ꯃꯤꯉꯣꯟꯗ ꯀꯩꯩꯅꯣ ꯍꯥꯏꯗꯤ ꯃꯁꯛ ꯈꯪꯅꯗꯕ ꯃꯤꯗꯨꯁꯨ ꯑꯃꯨꯛ ꯑꯇꯣꯞꯄ ꯃꯤꯗꯣ ꯁꯥꯅꯍꯥꯅ ꯁꯥꯟꯅꯒꯤꯕ ꯑꯣꯏꯗꯤ ꯐꯕ ꯁꯥꯅꯕꯥ ꯈꯤꯇꯪ ꯁꯥꯟꯅꯕ ꯍꯧꯒ꯭ꯔꯗꯤ ꯑꯗꯨꯝ ꯋꯥꯔꯤꯁꯦ ꯊꯣꯛꯀꯅꯤꯕ ꯑꯗꯨꯒ ꯁꯥꯟꯅꯁꯤ ꯍꯥꯏꯕꯗꯨ ꯌꯥꯝꯅ ꯑꯃꯨꯛ ꯀꯪꯗꯦ ꯍꯧꯖꯤꯛꯇꯤ ꯂꯣꯏꯔꯝꯗꯥꯏ ꯑꯣꯏꯕꯒꯤ ꯑꯃꯨꯛ ꯇꯟꯕꯤꯗꯣ ꯈꯪꯕ꯭ꯔ ꯃꯤ ꯇꯜꯂꯝꯃꯗ ꯃꯤꯅ
ꯑꯃ ꯅꯣꯏꯒꯤ ꯁꯦꯅꯤꯌꯔ ꯆꯤꯆꯦ ꯅꯤꯀꯤ ꯗꯣ ꯈꯪꯕ꯭ꯔꯥ
ꯁꯤꯜꯀꯤ ꯁꯤꯜꯀꯤ ꯁꯤꯟꯀꯤ ꯁꯤꯟꯀꯤ ꯑ ꯁꯤꯟꯀꯤ ꯎꯝ ꯁꯤꯜꯀꯤ ꯅꯠꯇꯦꯀꯣ ꯁꯤꯟꯀꯤ ꯃꯥ ꯁꯤꯜꯀꯤ ꯍꯥꯏꯕ ꯌꯥꯝ ꯁꯥꯎꯕꯅꯦ
ꯑꯩꯅ ꯑꯦꯟ ꯌꯥꯎꯕꯗꯣꯏ ꯁ꯭ꯅꯤꯀꯤꯅ ꯄꯥꯏ
ꯁꯤꯟ ꯁꯤꯟꯀꯤ ꯎꯝ
ꯃꯥꯒꯁꯨ ꯁꯥꯟꯅꯩ ꯃꯥꯒ ꯑꯅꯤꯔꯛꯂ ꯀꯩꯅꯣꯝ ꯁꯥꯟꯅ ꯑꯥ ꯅꯨꯡꯉꯥꯏ
ꯑꯩ ꯑꯃꯇ ꯍꯎꯁꯟꯒꯦ ꯍꯧꯌꯦꯡ ꯉꯁꯤꯕꯨꯗꯤ ꯅꯪꯒ ꯁꯥꯟꯅꯔꯅꯤ
ꯎꯝ
ꯎꯂꯦꯅꯥ ꯅꯪꯗꯤ ꯂꯥꯏꯔꯤꯛ ꯌꯥꯝ ꯍꯩꯌꯦꯌꯦ
ꯅꯪ
ꯅꯪ ꯅꯪ
ꯑꯁ ꯍꯥ ꯍꯥ ꯍ ꯑꯩ ꯊꯨꯢꯗ
ꯎꯝ ꯑꯥ ꯍꯥꯏ ꯁ꯭ꯀꯨꯜꯗ ꯅꯪꯅ ꯗꯨꯝ ꯐꯥꯖ ꯇꯥꯔꯥ ꯂꯥꯛꯑꯦ
ꯍꯣꯏ ꯇꯗꯕꯨꯗꯤ ꯇꯥꯏ
ꯑꯗꯨꯅꯤ
ꯅꯪ ꯀꯩꯅꯣ ꯇꯧꯒꯗ꯭ꯔꯣ ꯎꯝ ꯀꯩꯅꯣ ꯑ ꯀꯩꯕ ꯑ ꯑꯥꯏꯠ ꯁꯦꯝ ꯇꯝꯗꯒꯗ꯭ꯔꯣ ꯁꯚꯦꯟ ꯅꯠꯇꯦ ꯑ ꯁꯚꯦꯟ ꯁꯤꯁ
ꯁꯕꯦꯟ ꯁꯦꯝꯗꯣ ꯃꯥꯔꯛꯇꯣ ꯋꯥꯡꯉ ꯗꯤ ꯇꯝꯗꯒꯦꯅ ꯈꯜꯂꯦ ꯍꯥꯏꯗꯤ ꯃꯥꯛ ꯋꯥꯡꯉꯗꯤ ꯃꯥ ꯄꯤ ꯑꯩꯩꯆ ꯗꯤ ꯑꯗꯨꯝ ꯐꯪꯉꯤꯗꯅ ꯑꯦꯛꯖꯥꯝ ꯊꯥꯗꯕꯤꯗ
ꯎꯝ
ꯑꯗꯨꯒ ꯃꯥꯛꯇꯣ ꯀꯩꯁꯨ ꯁꯨ ꯋꯥꯡꯉꯛꯇ꯭ꯔꯗꯤ ꯑꯃꯨꯛꯀ ꯊꯥꯅ ꯍꯥꯏꯗꯤ ꯆꯅꯗꯦꯗꯅ ꯃꯣꯏꯗꯤ ꯃꯥꯛ ꯋꯥꯡꯗ꯭ꯔꯗꯤ ꯀꯩꯁꯨ
ꯁꯚꯦꯟ ꯄꯣꯏꯟ ꯐꯥꯏꯚ ꯍꯥꯏꯕ ꯀꯩꯅꯣꯝ ꯍꯥꯏꯗꯥꯏ ꯁꯤꯁꯤ ꯄꯤꯗ
ꯎꯝ ꯍꯥꯏ ꯕꯅꯦ
ꯎꯝ
ꯅꯪ ꯍꯟꯗꯛ ꯀꯌꯥ ꯌꯧꯒ
ꯑꯃꯨꯛ ꯑꯩ ꯃꯥꯔꯛꯁꯤꯠ ꯂꯧꯔꯨꯗ꯭ꯔꯤ ꯂꯧꯕꯕꯨ
ꯎꯝ
ꯇꯧꯔꯦ ꯗꯦꯠ ꯇꯣꯏꯟꯇꯤ ꯐꯥꯏꯚꯇ ꯑꯩꯈꯣꯏꯗꯣ ꯁꯦꯛꯀꯤ ꯄ꯭ꯔꯥꯛꯇꯤꯀꯦꯜ ꯂꯩꯕꯅꯦꯕ
ꯎꯝ ꯑꯩꯈꯣꯏꯗꯤ ꯇꯧꯒ꯭ꯔꯦ
ꯇꯧꯔꯒꯦꯅ ꯇꯧꯕ ꯑꯩꯁꯦ
ꯎꯝ ꯌꯥꯏ ꯌꯥ ꯑꯗꯨꯗꯂꯧ ꯑꯗꯨꯗꯣ ꯈꯪꯗꯦ ꯋꯥꯡꯅꯕꯕꯨꯗꯤ ꯍꯣꯠꯅꯔꯦ ꯑꯩꯅ ꯑꯣꯂꯦꯅꯥꯗꯁꯨ ꯍꯥꯏꯒꯤꯕꯅꯦ ꯑꯗꯨꯗ ꯑꯩꯅ ꯀꯟꯅ ꯄꯥꯔꯣꯅ ꯐꯥꯔꯁ ꯁꯦꯃꯤꯁꯇꯔꯒꯤꯗꯨꯗꯤ ꯑꯩꯅ ꯃꯥꯗ ꯁꯨꯝ ꯍꯟꯗꯕ ꯃꯈꯜꯗꯣ ꯗꯥꯎꯟ ꯆꯠꯂꯦ ꯑꯗꯨꯗꯨꯒꯤ ꯑꯩꯅ ꯐꯥꯔꯁꯠ ꯁꯦꯃꯤꯁꯇꯔ ꯈꯛꯇꯪ ꯊꯥꯗ ꯉꯥꯏꯔꯤ ꯑ ꯁꯦꯃꯤꯁꯇꯔ ꯃꯉꯥ ꯋꯥꯠ ꯃꯔꯤ ꯋꯥꯠꯂꯤꯗꯅ ꯍꯟꯗꯛꯀꯤꯕꯨꯗꯤ ꯊꯥꯒ꯭ꯔꯦ ꯑꯗꯨ ꯑꯗꯨꯝ ꯀꯟꯅ ꯍꯣꯠꯅꯕ ꯌꯥꯔꯤ ꯄꯥꯎ ꯄꯥꯎꯅ
ꯍꯣꯏ ꯑꯩꯅꯖꯨ ꯍꯥꯏꯈꯤꯕ ꯃꯥꯗꯣ ꯁꯨꯝ ꯃꯥꯛ ꯋꯥꯡ ꯑꯛꯇꯧ ꯃꯥꯟꯗꯦꯗ ꯀꯩꯅꯣ ꯌꯧꯗ꯭ꯔ
ꯍꯣꯏ ꯐꯥꯔꯁ ꯁꯦꯃꯤꯁꯇꯔ ꯈꯛꯇꯪ ꯂꯣꯏꯗꯪ ꯍꯥꯏꯗꯤ ꯍꯪꯉꯦ ꯁꯦꯀꯦꯟ ꯁꯦꯃꯤꯁꯇꯔ ꯍꯥꯏꯔꯣꯅꯦ ꯃꯔꯤ ꯋꯥꯠꯂꯤ ꯍꯥꯏꯕ ꯃꯔꯤꯗꯨ
ꯃꯥꯅꯦ ꯃꯥꯅꯦ
ꯑꯗꯨꯝꯕ ꯃꯌꯥꯝ ꯂꯩꯔꯤ ꯍꯥꯏꯕ ꯑꯩꯅꯖꯨ ꯍꯥꯏꯕ ꯑꯦꯟ ꯁꯤ ꯁꯤ ꯌꯥꯎꯕꯅꯤꯅꯅꯦ ꯒ꯭ꯔꯦꯖꯨꯋꯦꯠ ꯂꯣꯏꯔꯒ ꯒ꯭ꯔꯦꯖꯨꯋꯦꯠꯀꯤ ꯃꯥꯔꯛꯇꯣ ꯄꯨꯂꯞꯁꯤ ꯄꯤꯗꯣ ꯑꯗꯨꯗ ꯑꯥꯏꯠ ꯌꯧꯔ ꯑꯥꯏꯠ ꯌꯧ ꯇꯥꯔꯗꯤ ꯗꯥꯏꯔꯦꯛ ꯂꯦꯇꯔ ꯀꯣꯜ ꯂꯥꯛꯇꯣꯏꯅꯦꯕꯀꯣ ꯀꯣꯜꯂꯦꯇꯔ ꯍꯥꯏꯕ꯭ꯔꯣ ꯀꯩꯅꯣ ꯑꯗꯨꯗꯨꯅ ꯀꯟꯅ ꯍꯣꯠꯅꯧ ꯍꯥꯏꯕ
ꯑꯣ ꯂꯦꯇꯔ ꯀꯣꯜ ꯂꯥꯛꯑꯗꯤ ꯀꯩ ꯀꯥꯟꯅꯒꯦ
ꯊꯕꯛ ꯐꯪꯗꯨꯏꯕ
ꯑꯣ
ꯊꯕꯛ ꯇꯧꯅꯉꯥꯏꯅꯦꯕ ꯍꯥꯏꯗꯤ ꯢꯟꯁꯤꯒꯤ ꯀꯩ ꯑꯣꯏꯔꯅꯤ ꯑꯣꯄꯣꯔꯆꯨꯅꯤꯇꯤ ꯍꯥꯏꯒꯗ꯭ꯔꯥ ꯏꯟꯇꯔꯚꯤꯌꯨ ꯗꯥꯏꯔꯦꯛ ꯆꯪꯕꯒꯤ ꯇꯥꯞꯇꯅꯦꯕꯀꯣ
ꯎꯝ
ꯑꯗꯨꯗꯣ ꯃꯥꯔꯛꯇꯣ ꯋꯥꯡꯗ꯭ꯔꯗꯤ ꯌꯥꯗꯦꯕ ꯑꯗꯨꯁꯨ ꯑꯥꯅ ꯑꯥꯏꯠ ꯌꯧꯔꯗꯤ ꯑꯗꯨꯃꯥꯏꯅ ꯂꯥꯛꯑꯗꯤ ꯐꯠꯇ꯭ꯔꯥ ꯑꯗꯨꯒꯤ ꯍꯥꯏꯕ ꯏꯕꯦꯝꯃ ꯕꯤ ꯑꯦꯁ ꯁꯤꯗꯣ ꯈꯪꯕ꯭ꯔꯥ ꯑꯈꯣꯏꯒꯤꯅꯦ ꯀꯌꯥꯝ ꯁꯥꯎꯅꯤꯡꯉꯤ ꯌꯦꯉꯣꯅꯦ ꯕꯤ ꯑꯦꯁ ꯁꯤꯗꯨꯗ ꯑꯦꯛꯖꯥꯝ ꯊꯥꯗꯕꯗꯨꯗ ꯁꯕꯦꯟ ꯈꯇꯪ ꯄꯤꯔꯛꯏ ꯍꯥꯏꯕ
ꯑꯣ ꯑꯗꯨꯅꯦ ꯎꯔꯦꯅꯥꯖꯨ ꯑꯩꯉꯣꯟꯗ ꯍꯥꯏꯔꯛꯈꯤꯕ ꯃꯤꯒꯩꯅ ꯂꯣꯏ ꯅꯥꯏ ꯅꯥꯏꯅ ꯐꯪꯉꯦ ꯃꯥꯏ
ꯑꯩꯖꯨ ꯁꯕꯦꯟ ꯈꯛ ꯐꯪꯉꯦ ꯃꯥꯁꯨ ꯁꯥꯕꯦꯟ ꯐꯪꯕꯅꯦ ꯑꯩꯅ ꯍꯥꯏꯕꯗꯤ ꯑꯥ ꯃꯣꯏꯒꯤ ꯁꯣꯏꯁꯦꯜ ꯁꯥꯔꯚꯤꯁ ꯆꯠꯄ ꯃꯤꯒꯩꯗꯣ ꯑꯗꯨꯅꯦ ꯕꯤ ꯑꯦ ꯁꯤ ꯒꯤ ꯑꯦꯟ ꯑꯦꯁ ꯑꯦꯁ ꯑꯣꯏꯕ ꯑꯈꯣꯏꯒꯤꯕ ꯃꯃꯥꯡꯗ ꯑꯗꯨ ꯁꯣꯁꯦꯟ ꯁꯥꯔꯕꯤꯁꯇꯣ ꯁꯣꯁꯦꯟ ꯁꯔꯕꯤꯁ ꯇꯧꯍꯜꯂꯦꯕꯀꯣ ꯑꯗꯨꯗꯣ ꯑꯈꯣꯏꯒꯤ ꯅꯨꯃꯤꯠꯇꯣ ꯑꯦꯟ ꯁꯤ ꯒꯥꯟꯙꯤꯅ ꯈꯪꯗꯦ ꯀ ꯀꯔꯤ ꯅꯨꯃꯤꯠ ꯀꯤꯅꯣꯝ ꯑꯣꯏ ꯇꯥꯕꯅꯦꯕ ꯑꯗꯨꯗꯣ ꯑꯦꯟ ꯁꯤꯒꯤꯁꯨ ꯁꯣ ꯁꯥꯔꯚꯤꯁꯁ ꯇꯧꯍꯟꯕ ꯍꯥꯏꯇꯥꯔꯦ ꯑꯗꯨ ꯑꯈꯣꯏꯗꯤ ꯑꯦꯟ ꯑꯦꯁ ꯑꯦꯟ ꯑꯦꯁꯀꯤ ꯀꯩꯅꯣꯗ ꯆꯠꯄ ꯌꯥꯔꯣꯏꯗꯅ ꯅꯥꯝꯗ ꯑꯦꯟ ꯁꯤ ꯌꯥꯎꯔꯕꯅꯤꯅ ꯑꯗꯨꯒꯤ ꯑꯦꯟ ꯁꯤ ꯁꯥꯅꯥꯝꯗ ꯑꯗꯨꯝ ꯆꯠꯄꯅꯦꯕ ꯑꯗꯨꯗꯨꯒꯤ ꯍꯪ ꯕꯤ ꯑꯦꯁ ꯁꯤꯒꯤꯗꯣ ꯆꯠꯇ꯭ꯔꯦꯗꯅ ꯑꯗꯨꯅꯅꯦ ꯈꯪꯕ꯭ꯔ ꯕꯤ ꯑꯦꯁ ꯁꯤꯒꯤ ꯆꯠꯄ ꯀꯥꯡꯕꯨꯗꯨꯅ ꯀꯩꯅꯣ ꯐꯪꯉꯦ ꯇꯦꯟ ꯂꯣꯏ ꯐꯪꯉꯦ ꯆꯠꯍꯧꯗꯕ ꯑꯣꯏꯗꯨꯗ ꯁꯚꯦꯟ ꯂꯣꯏ ꯄꯤꯔꯦ ꯑꯩꯅ ꯍꯥꯏꯕꯗꯤ ꯁꯚꯦꯟꯗꯨꯗꯤ ꯈꯤꯇꯪ ꯍꯦꯟꯃꯜꯂꯦ ꯍꯥꯏꯕ ꯑꯥꯏꯠ ꯄꯤꯕꯤꯔꯣ ꯍꯥꯕ ꯆꯠꯄꯈꯩꯗꯨ ꯅ ꯇꯦꯟ ꯄꯤꯒ꯭ꯔꯕꯅꯤꯅ ꯃꯥꯛ ꯑꯅꯤ ꯍꯦꯟꯕꯗꯨꯗꯤ ꯀꯩꯁꯨ ꯀꯥꯏꯗꯦꯗꯅ ꯆꯠꯂꯨꯕꯩꯅꯦ ꯍꯥꯏꯔꯒ ꯁꯕꯦꯟꯗꯨꯗꯤ ꯍꯦꯛ ꯐꯖ ꯐꯠꯇꯦ ꯍꯥꯏꯕ ꯑꯩꯅ ꯅꯨꯡꯉꯥꯏꯇꯦ ꯈꯪꯕ꯭ꯔꯥ ꯌꯥꯝꯅ ꯁꯕꯦꯟꯒ ꯐꯪꯕꯗꯣ
ꯇꯦꯟ ꯇꯦꯟ ꯃꯤꯅꯠꯁ ꯍꯦꯂꯝꯃꯦ ꯑꯩ ꯑꯃꯨꯛ ꯇꯧꯔꯛꯀꯦ
ꯇꯧꯔꯛꯑꯣ ꯇꯧꯔꯛꯑꯣ ꯊꯝꯃꯦ ꯊꯝꯃꯦ